ꯍꯜꯂꯣ ꯍꯣ ꯇꯥꯏꯌꯦ ꯃꯔꯨꯞ ꯑꯁ ꯃꯔꯨꯞꯀꯤ ꯈꯣꯟꯖꯁꯤ ꯇꯥꯗ ꯀꯨꯏꯔꯦꯍꯦ
ꯑꯩꯁꯨ ꯃꯔꯨꯞ ꯅꯤꯡꯁꯤꯡꯉꯒ ꯀꯣꯜ ꯇꯧꯔꯛꯀꯦ ꯈꯡꯅꯥ ꯈꯜꯅ ꯉꯝꯗꯗꯅ ꯂꯩꯔꯃꯤꯅꯦ
ꯃꯥꯅꯤ ꯃꯔꯨꯞ ꯃꯔꯨꯞ ꯑꯩꯁꯨ ꯊꯕꯛ ꯍꯥꯡꯕꯅꯤꯅꯥ ꯃꯔꯨꯞꯇ ꯀꯣꯛ ꯄꯥꯎ ꯄꯤꯔꯒꯦꯗ ꯃꯔꯨꯞ ꯑꯩꯗꯨ ꯍꯟꯗꯛꯇꯨ ꯅꯨꯡꯉꯥꯏꯕ ꯄꯥꯎ ꯑꯃꯥ ꯇꯝꯒꯦꯗꯥ ꯃꯔꯨꯞ ꯍꯥꯏ ꯈꯜꯂꯝꯕꯅꯤ ꯑꯗꯨ
ꯌꯥꯏꯌꯦ ꯌꯥꯏꯌꯦ ꯃꯔꯨꯞ ꯀꯔꯤ ꯄꯥꯎꯅꯣ
ꯅꯍꯥꯟ ꯑꯩꯅ ꯊꯥꯈꯤꯕ ꯑꯃ ꯑꯦꯛꯖꯥꯝꯗꯨ ꯃꯔꯨꯞ ꯑꯗꯨꯏꯗꯨ ꯍꯟꯗꯛ ꯈꯜꯂꯛꯑꯦꯗ ꯍꯥꯏꯒꯦꯗꯥ
ꯑꯦꯁ ꯑꯗꯨꯗꯤ ꯌꯥꯝ ꯌꯥꯝ ꯅꯨꯡꯉꯥꯏꯔꯦ ꯃꯔꯨꯞ
ꯃꯥꯅꯤ ꯃꯥꯅꯤ ꯑꯗꯨꯅꯦ ꯑꯩꯗꯤ ꯍꯔꯥꯎꯃꯟꯗ ꯃꯔꯨꯞꯇ ꯄꯥꯎ ꯇꯝꯃꯩꯅꯤꯅꯦ
ꯑꯥꯁ ꯑꯗꯨꯗꯤ ꯃꯔꯨꯞ ꯌꯥꯝ ꯐꯕꯥ ꯊꯕꯛꯅꯤꯅꯦ ꯃꯔꯨꯞ
ꯃꯥꯅꯤ ꯃꯔꯨꯞ ꯑꯗꯨꯅꯤ ꯃꯔꯨꯞ ꯑꯩꯅꯁꯨ ꯄꯥꯝꯖꯕ ꯍꯥꯏꯇꯥꯔꯦ ꯅꯍꯥꯟꯜꯋꯥꯏꯗꯒꯤ ꯑꯩꯈꯣꯏꯒꯤ ꯑꯥꯔꯃꯤꯒꯤ ꯊꯕꯛꯁꯤ ꯃꯔꯨꯞ ꯅꯥꯍꯟꯗꯩꯩꯁꯨ ꯄꯥꯝꯖꯩꯗꯅ ꯑꯗꯨꯅ
ꯎꯝ
ꯑꯗꯨꯅ ꯊꯕꯛꯁꯤ ꯃꯔꯨꯞ ꯀꯩꯅꯣꯕꯨꯗꯤ ꯑꯩꯈꯣꯏꯒꯤ ꯃꯐꯝꯁꯤꯕꯨꯗꯤ ꯑꯩꯈꯣꯏ ꯃꯅꯤꯄꯨꯔꯗ ꯇꯔꯔꯣꯏꯕ ꯃꯔꯨꯞ ꯑꯗꯨꯅ ꯑꯗꯨꯅ ꯈꯤꯇꯪ ꯑꯩꯈꯣꯏ ꯈꯤꯇꯪ ꯃꯅꯤꯄꯨꯔꯒꯤ ꯑꯧꯁꯥꯏ ꯍꯥꯏꯇꯥꯥꯔꯦꯅꯦ ꯑꯩꯈꯣꯏꯒꯤ ꯂꯝ ꯑꯃꯗ ꯇꯥꯔꯥꯅꯤ ꯑꯗꯨꯅ ꯃꯔꯨꯞꯇꯥ ꯄꯥꯎ ꯅꯤꯅꯦ ꯆꯥꯛ ꯑꯃ ꯐꯖꯅ ꯁꯤꯜꯂꯁꯦ ꯑꯗꯨꯒ ꯆꯥ ꯊꯣꯛꯑꯁꯤ ꯐꯖꯅ ꯀꯣ
ꯌꯥꯏ ꯌꯥꯏ ꯑꯁ ꯑꯗꯨꯗꯤ ꯌꯥꯝ ꯐꯕ ꯊꯕꯛꯅꯦ ꯑꯩꯗꯤꯀꯣ ꯑꯣ ꯃꯥꯏ ꯇꯧꯃꯦ
ꯃꯅꯦ ꯑꯗꯨꯅꯦ ꯑꯥꯔꯃꯤ ꯈꯟꯖꯤꯜꯂꯦ ꯃꯔꯨꯞ ꯍꯟꯗꯛꯇꯤ ꯑꯁ ꯌꯥꯝ ꯅꯨꯡꯉꯥꯏꯔꯦ ꯃꯔꯨꯞ ꯋꯥꯈꯜꯁꯦ ꯍꯟꯗꯛꯇꯤ ꯃꯃꯥꯡ ꯃꯃꯥꯡ ꯃꯔꯨꯞ ꯑꯩꯅ ꯊꯥꯈꯤꯕ ꯌꯥꯝꯃꯦ ꯑꯃꯣꯛ ꯈꯜꯂꯛꯇꯦꯕ ꯀꯣ ꯑꯥꯔꯃꯤ ꯑꯗꯣ ꯍꯟꯗꯛꯇꯤ ꯑꯁ ꯑꯩꯅ ꯐꯖꯅ ꯍꯣꯠꯅꯕ ꯍꯥꯏꯇꯥꯥꯔꯦꯅꯦ ꯂꯝꯖꯦꯜꯒꯁꯦ ꯆꯦꯜꯂꯒ ꯑꯩꯈꯣꯏꯒꯤ ꯉꯝꯅꯕ ꯃꯥꯒꯤ ꯇꯧꯗ ꯌꯥꯗꯕ ꯈꯟꯈ꯭ꯔꯦꯕ ꯋꯥꯈꯟꯁꯦ ꯑꯗꯨꯅ ꯍꯟꯗꯛꯇꯤ ꯏꯁꯣꯔꯅ ꯆꯥꯟꯕꯤꯕ ꯍꯥꯏ ꯇꯥꯔꯦꯅꯦ
ꯃꯅꯤꯗꯨ
ꯉꯁꯤ ꯍꯥꯏꯗꯣꯛꯄꯅꯤ ꯑꯦꯛꯖꯥꯝꯁꯤꯡ ꯉꯁꯤ ꯑꯩꯈꯣꯏꯒꯤ ꯅꯨꯃꯤꯗꯥꯡ ꯋꯥꯏꯔꯝ ꯍꯥꯏꯗꯣꯛꯄ ꯑꯗꯨꯗ ꯉ ꯐꯦ ꯂꯩ ꯂꯩꯀꯥꯏ ꯑꯉꯥꯡꯁꯤꯡ ꯑꯃꯨꯛ ꯄꯨꯟꯕ ꯀꯩꯗꯧꯕ ꯃꯔꯛꯇ ꯑꯃꯨꯛ ꯄꯥꯎ ꯄꯤꯕꯁꯤ ꯗꯨ ꯀꯣꯟꯅ ꯇꯞꯅ ꯏꯪꯅ ꯄꯤꯔꯒꯦꯗ
ꯑꯣ ꯌꯥꯝ ꯐꯩ ꯃꯔꯨꯞ ꯌꯥꯝ ꯐꯩ ꯈꯨꯐ ꯑꯃꯅꯤ ꯑꯗꯨꯗꯤꯀꯣ ꯀꯩꯅꯣꯝꯅꯤ ꯃꯔꯨꯗꯗꯤ ꯍꯔꯥꯎ ꯍꯔꯩ ꯊꯤꯡꯉ ꯍꯔꯥꯎꯔꯦ ꯃꯔꯨꯞ
ꯃꯥꯅꯤ ꯃꯔꯨꯞ ꯁꯤꯗꯩꯗꯤ ꯅꯨꯡꯉꯥꯏꯗꯣꯏꯅꯤ ꯃꯔꯨꯞ
ꯃꯔꯨꯞ ꯅꯨꯉꯥꯏꯅ ꯊꯕꯛ ꯈꯥꯡ ꯇꯧꯋꯦ ꯑꯩꯈꯣꯏ ꯄꯥꯝꯗꯣꯏꯅꯤ ꯀꯩꯅꯣ
ꯃꯥꯅꯦ ꯃꯔꯨꯞ ꯑꯗꯨꯒ ꯅꯨꯡꯗꯥꯡꯒꯤ ꯆꯥꯛ ꯏꯁꯤꯡꯒ ꯆꯥꯔꯕꯣ ꯀꯃꯥꯏꯅ ꯇꯧꯒꯦ
ꯆꯥꯔꯦ ꯃꯔꯨꯞ ꯆꯥꯛ ꯆꯥ ꯇꯣꯛꯄꯗ ꯉꯥꯏꯔꯤꯅꯦ ꯃꯔꯨꯞ ꯑꯩꯁꯦ
ꯀꯩ ꯀꯩ ꯃꯊꯦꯜ ꯆꯥꯔꯕ ꯅꯨꯡꯗꯥꯡꯒꯤ
ꯃꯔꯨ ꯉꯥꯁꯤꯗꯤ ꯀꯩꯅꯣꯝ ꯆꯥꯁꯤꯗ ꯌꯦꯟ ꯑꯣꯏꯅ ꯊꯣꯡꯉ ꯆꯩꯂꯩꯍꯧꯔꯣ
ꯑꯣ ꯑꯁ ꯃꯥꯅꯤꯅꯦ ꯆꯥꯒꯗꯕꯅꯤ ꯌꯦꯟꯁꯥꯡ ꯌꯦꯟ ꯈꯪꯗꯦ ꯑꯣꯛ ꯈꯪꯗꯦ ꯅꯠꯇ꯭ꯔꯥ
ꯎꯝ ꯎꯝ ꯎꯝ
ꯅꯣꯡ ꯐꯥꯗꯣꯛ ꯅꯠꯇ꯭ꯔꯥ ꯃꯔꯨꯞ ꯑꯗꯨꯅꯤ ꯍꯌꯦꯡ ꯅꯣꯡꯃ ꯎꯝ ꯍꯌꯦꯡꯅꯣꯡꯃ ꯃꯔꯨꯞꯅ ꯄꯥꯝꯕ ꯑꯣꯛꯇꯨꯁꯨ ꯆꯥꯔꯁꯤ ꯍꯌꯦꯡ ꯑꯗꯨꯒ ꯀꯩꯅꯣ ꯇꯧꯕꯒ
ꯃꯔꯨ ꯉꯁꯤ ꯌꯦꯟꯒ ꯎꯝ ꯌꯦꯡꯉꯁꯤ ꯁꯣꯢꯕꯨꯝꯒꯗꯨ ꯅꯥꯟ ꯊꯣꯡꯕꯅꯤ ꯃꯔꯨꯞ꯫
ꯑꯁ ꯍꯥꯎꯕꯅꯤ꯫ ꯗꯨꯖꯨ ꯍꯣꯏꯗ ꯂꯣꯏ ꯆꯥꯗꯣꯏꯅꯤ ꯃ ꯏꯊꯟ ꯍꯌꯦꯡ ꯀꯩꯅꯣ ꯅꯨꯃꯤꯠꯇ ꯀꯣ꯫ ꯄꯨꯜꯂꯁꯤ ꯍꯟꯗꯛꯀꯤ ꯂꯥꯛꯏꯕ ꯑꯩꯈꯣꯏꯒꯤ ꯅꯣꯡꯃꯥꯏꯖꯤꯡ ꯅꯨꯃꯤꯠꯁꯤ ꯊꯨꯅ ꯊꯨꯅꯁꯤꯖꯤ ꯂ ꯑꯗꯨꯅꯦ ꯑꯗꯨꯒ ꯆꯥꯁꯦ ꯍꯥꯏꯇꯥꯔꯦ
ꯌꯥꯏ ꯑꯣꯛꯀ ꯁꯣꯏꯕꯨꯝꯒ ꯊꯣꯡꯁꯦ ꯃꯔꯨꯞ
ꯃꯥꯅꯦ ꯃꯥꯅꯦ ꯀꯥꯏꯗꯅꯣꯝ ꯆꯠꯂꯒ ꯐꯖꯅꯥ ꯏꯪꯅ ꯆꯤꯛꯅ ꯆꯥꯔꯣꯁꯤ
ꯆꯤꯡꯌꯥꯒꯨꯝꯕ ꯇꯨꯔꯦꯟꯄꯥꯟꯒꯨꯝꯕ ꯆꯠꯂ ꯆꯥꯎꯁꯣ ꯑꯗꯨꯅ ꯅꯨꯡꯉꯥꯏꯅꯤ
ꯇꯥꯎꯁꯤꯡ ꯑꯇꯩ ꯃꯗꯨꯁꯨ ꯑꯈꯣꯏꯒꯤ ꯀꯅꯣ ꯇꯧꯔꯒ ꯍꯪꯅꯔꯒ ꯍꯥꯏꯇꯥꯔꯦ ꯄꯨꯜꯂꯝꯃꯩꯗꯣ ꯍꯥꯏꯗꯤ ꯃꯣꯏ ꯊꯕꯛ ꯆꯤꯟꯕ ꯀꯥꯡꯉꯨꯝꯃꯩꯅ ꯆꯤꯟꯗꯔꯦ ꯑꯗꯨꯒ ꯆꯤꯟꯗꯕ ꯀꯥꯡꯉꯨ ꯌꯥꯔꯛꯄ ꯀꯥꯡꯉꯨꯃꯩꯗꯣ ꯑꯗꯨ ꯍꯥꯏ ꯀꯩꯅꯣꯇꯧꯒ ꯄꯨꯜꯂꯒ ꯆꯥꯁꯦ ꯅꯨꯃꯤꯠ
ꯎꯝ
ꯎꯝ
ꯑꯗꯨ ꯃꯔꯨꯞꯄꯨ ꯎꯝ ꯍꯧꯖꯤꯛ ꯗꯨ ꯀꯩ ꯀꯩ ꯃꯔꯨꯞꯀꯤ ꯊꯕꯛ ꯀꯥꯃꯥꯏ ꯀꯃꯥꯏꯅ ꯇꯧꯔꯤꯒꯦ ꯊꯕꯛꯁꯤ
ꯁ ꯃꯔꯨꯞ ꯍꯧꯖꯤꯛꯀꯥꯟꯁꯦ ꯑꯩꯒꯤ ꯐꯥ꯭ꯔꯝꯗ ꯑꫭꯏꯅ ꯃꯥꯏ ꯑꫭꯟꯁꯤꯜꯂꯦ ꯃꯔꯨꯞ ꯉꯥ ꯐꯥꯝ ꯑꫭꯏꯅ ꯇꯧꯔꯦ ꯃꯔꯨꯞ ꯉꯥ ꯐꯥꯝ ꯉꯥ ꯊꯥꯗꯔ ꯑꯣꯏꯅ ꯇꯧꯋꯦ ꯃꯔꯨꯞ
ꯃꯥꯅꯤꯅꯦ ꯉꯥꯁꯦ ꯍꯧꯖꯤꯛ ꯉꯥ ꯑꯈꯣꯏꯒꯤ ꯇꯥꯡꯕꯅꯤꯅ ꯍꯧꯖꯤꯛ ꯃꯔꯨꯞ ꯁꯦꯟꯊꯣꯛ ꯂꯝꯕꯤ
ꯇꯥꯡꯉꯦ ꯃꯔꯨꯞ ꯍꯣꯏ ꯇꯥꯡꯉꯦ ꯍꯥꯏꯁꯦ ꯃꯔꯨꯞ ꯍꯣꯏ ꯑꯈꯣꯏꯗꯩ ꯌꯣꯟꯕꯗꯤ ꯀꯩꯁꯨ ꯌꯥꯝ ꯇꯥꯡꯕ ꯅꯠ ꯗꯦ ꯃꯔꯨꯞ ꯑꯈꯣꯏꯅ ꯍꯣꯠꯅꯔꯤꯕ ꯊꯥꯗꯔꯤꯕ ꯄꯩꯁꯥꯗꯨꯗꯤꯀꯣ ꯏ ꯃꯥꯟ ꯃꯥꯟꯅꯕ ꯍꯥꯏ ꯇꯥꯔꯦ
ꯃꯥꯅꯤꯅꯦ ꯍꫭꯏꯏꯅꯦ ꯑꯗꯨꯕꯨꯗꯤ ꯎꯝ ꯆꯞ ꯃꯥꯟꯅꯩ ꯑꯈꯣꯏꯁꯨ ꯇꯤꯡꯉꯤ ꯄꯣꯠꯅꯤ ꯅꯠꯇ꯭ꯔꯥ ꯍꯥꯏꯗꯤ ꯉꯥꯗꯣ ꯁꯤꯕ ꯀꯩꯗꯧꯕ ꯃꯌꯤꯝ ꯕꯔꯤ ꯌꯥꯎꯔꯤꯅꯦꯕ
ꯍꯣꯏ ꯏꯁꯤꯡ ꯆꯥꯎꯔꯅꯤ ꯉꯥ ꯄꯨꯂꯞ ꯄꯥꯏꯊꯣꯛꯈ꯭ꯔꯅꯤ ꯑꯋꯥꯕꯁꯨ ꯃꯌꯥꯝ ꯊꯦꯡꯅꯅꯤꯅ ꯑꯗꯨꯒ ꯀꯨꯏ ꯅ ꯌꯣꯜꯂꯒ ꯑꯈꯣꯏ ꯖꯨ ꯅꯨꯡꯉꯥꯏꯖꯔ ꯑꯈꯣꯏ ꯁꯨꯝ ꯀꯨꯏꯅꯩ ꯀꯨꯏꯅ ꯌꯣꯛꯂꯛꯄꯒꯤ ꯁꯨꯝ ꯅꯨꯡꯉꯥꯏꯔꯀꯥꯟꯗ ꯑꯈꯣꯏꯅ ꯉꯥ ꯁꯤꯠꯄ ꯈꯣꯠꯄ ꯅꯨꯃꯤꯠꯁꯦꯁꯨ ꯋꯥꯈꯜ ꯅꯨꯡꯉꯥꯏꯕ ꯍꯥꯏꯇꯥꯔꯦ
ꯍꯣꯏ ꯃꯥꯅꯦ ꯆꯨꯝꯃꯦ ꯑꯗꯨꯅꯤ ꯍꯥꯏꯗꯤ ꯑꯃ ꯃꯨꯛ ꯅꯣꯡꯃ ꯑꯃꯃꯨꯛ ꯗꯥꯎ ꯌꯥꯗ ꯍꯥꯏꯗꯤ ꯉꯥ ꯁꯤꯕ ꯌꯥꯎꯀꯥꯟꯗ ꯑꯈꯣꯏꯗ ꯑꯃꯨꯛ ꯃꯥꯡꯖꯕ ꯑꯗꯒꯤ ꯍꯣꯏ ꯗꯥꯎ ꯌꯥꯕ ꯅꯨꯃꯤꯠꯁꯨ ꯑꯗꯨꯝ ꯌꯥꯎꯔꯤꯄꯣꯠꯅꯤ ꯅꯠꯇ꯭ꯔꯥ ꯑꯃꯨꯛ ꯗꯥꯎ ꯌꯥꯗꯕ ꯑꯃꯨꯛ ꯌꯥꯕ ꯅꯣꯡꯃ ꯅꯣꯡꯃꯒꯤ ꯗꯥꯎ ꯍꯥꯏꯇꯥꯔꯦ ꯑꯗꯨꯃꯥꯏꯅ ꯇꯧꯕꯅꯤꯅ
ꯃꯥꯅꯤ ꯃꯔꯨꯞ ꯑꯗꯨꯅꯤꯖꯦ ꯍ ꯕꯥꯏ ꯍꯧꯖꯤꯛꯀꯥꯟꯖꯤ ꯀꯩ ꯍꯥꯏꯅꯤ ꯀꯔꯤ ꯍꯥꯏꯅꯤ ꯑꯈꯣꯏꯅ ꯇꯧꯔꯤꯕ ꯄꯩꯁꯥ ꯅꯨꯡꯁꯥ ꯇꯥꯜꯂꯤꯕ ꯍꯥꯏꯔꯛꯑꯦꯕ ꯄꯩꯁꯥ ꯐꯪꯅꯤꯗꯧ ꯇꯧꯅꯤ ꯏꯁꯤꯡ ꯅꯨꯡꯁꯤꯠ ꯐꯤꯕꯝꯒꯤ ꯐꯥꯎ ꯐꯠꯇ ꯀꯥꯟꯗ ꯂꯣꯡꯁꯔ ꯁꯣꯛꯀꯅꯤ
ꯃꯥꯅꯤ
ꯌꯥꯝꯅ
ꯃꯥꯅꯦ ꯑꯗꯨꯅꯤ ꯏꯇꯥꯎ ꯋꯥꯖꯔꯝꯃꯅꯤ ꯑꯩꯅ ꯉꯥ ꯐꯥꯝ ꯇꯧꯖꯤꯜꯂꯨꯕꯅꯤꯅ ꯑꯁ ꯑꯗꯨꯗ ꯑꯃꯨꯛ ꯂꯦꯛꯇ ꯌꯥꯗꯕ ꯅꯨꯃꯤꯠꯁꯨ ꯌꯥꯎꯔꯝꯒꯅꯤ ꯅꯠꯇ꯭ꯔꯥ
ꯌꯥꯎꯏ ꯏꯇꯥꯎ ꯍꯧꯖꯤꯀꯥꯟꯗꯤꯀꯣ ꯁꯨꯝ ꯈꯣꯠꯄ ꯇꯧꯗ ꯌꯥꯗ
ꯃꯥꯅꯤ ꯍꯨꯔꯥꯟ ꯆꯤꯟꯊꯤ ꯌꯥꯝ ꯀꯟꯕꯅꯤꯅ ꯑꯈꯣꯏꯒꯤ ꯂꯝꯗꯝꯅꯤꯅ ꯁꯦꯟꯅꯗ꯭ꯔꯗꯤ ꯉꯥ ꯃ ꯂꯣꯏꯅ ꯁꯤꯈꯤꯕꯁꯨ ꯌꯥꯎꯔꯤ ꯄꯣꯠꯅꯤ ꯅꯠꯇ꯭ꯔꯥ ꯃꯤꯒꯤ ꯑꯁ ꯃꯃꯥꯡꯗ ꯈꯣꯏ ꯂꯩꯀꯥꯏꯒꯤ ꯑꯉꯥꯡ ꯑꯃꯒꯤ ꯐꯥꯝ ꯑꯃ ꯍꯥꯏꯇꯥꯔꯦꯅꯦ ꯄꯨꯔꯥ ꯃꯤꯅ ꯇꯨꯝꯃꯤꯉꯩꯗ ꯑꯈꯣꯏ ꯇꯤꯟ ꯑꯈꯣꯏ ꯉꯥ ꯑꯈꯣꯏ ꯍꯨ ꯍꯥꯏꯇꯥꯔꯦꯅꯦ ꯑꯈꯣꯏꯒꯤ ꯀꯩꯅꯣ ꯇꯧꯔꯒ ꯍꯥꯞ ꯊꯥꯖꯤꯜꯂꯝꯃꯒ ꯄꯨꯈꯤꯗꯨꯗ ꯐꯥꯔꯝꯗꯨꯗ ꯍꯥꯏꯇꯥꯔꯦ ꯂꯣꯏꯅ ꯅꯣꯉꯥꯜꯂꯒ ꯂꯣꯏ ꯇꯥꯎꯈ ꯇ ꯉꯥꯃꯩꯗꯨ ꯄꯨꯡꯃꯥꯡ ꯃꯥꯡ ꯑꯁ ꯃꯣꯏ ꯑꯉꯥꯡꯗꯣ ꯎꯣꯈꯣꯡꯉꯩ ꯀꯞꯄ ꯍꯥꯏꯇꯥꯥꯔꯦ ꯑꯁ ꯅꯨꯡꯉꯥꯏꯇꯦꯕ ꯑꯗꯨꯏ ꯃꯥꯏ ꯇꯧꯒꯥꯟ ꯍꯥꯏꯇꯥꯔꯦ ꯅꯣꯏ ꯏꯇꯥꯎꯗꯨꯁꯨ ꯊꯣꯛꯍꯟꯅꯤꯡꯗꯦꯕ ꯗꯨꯏ ꯄꯣꯠꯇꯨ ꯑꯗꯨꯅ ꯏꯇꯥꯎ ꯐꯖꯅ ꯀꯨꯞꯅ ꯁꯦꯟꯅꯕꯤꯕ ꯏꯇꯥꯎ-ꯏꯇꯥꯎ ꯃꯊꯟꯗ ꯑꯗꯨꯝ ꯂꯦꯛꯄ꯭ꯔꯥ ꯀꯃꯥꯏꯅ ꯇꯧꯒꯦ ꯑꯗꯨꯗꯣ
ꯏꯇꯥꯎ ꯄꯥꯛ-ꯄꯥꯛ ꯂꯦꯛꯇꯦꯗ ꯏꯇꯥꯎ ꯑꯩ ꯃꯤ ꯑꯃ ꯁꯤꯡꯃꯤ ꯑꯃ ꯊꯝ ꯌꯦ ꯑꯩꯁꯨ ꯏꯊꯟꯗ ꯌꯨꯝꯒꯤ ꯑꯉꯥꯡ ꯅꯨꯄꯤ ꯑꯉꯥꯡ ꯀꯩꯁꯨ ꯌꯨꯝꯗ ꯂꯩꯕꯅꯤ ꯑꯗꯨ ꯀꯣꯛ ꯊꯥꯗꯣꯛꯄ ꯌꯨꯝ ꯂꯩꯇ꯭ꯔꯦ ꯅꯨꯉꯥꯏꯇꯕꯅꯤꯅꯀꯣ ꯑꯍꯟ ꯑꯃ ꯑꯩꯈꯣꯏ ꯀꯀꯥ ꯑꯃ ꯑꯍꯟ ꯑꯃ ꯊꯝꯃꯦ ꯈꯨꯔꯥ ꯑꯃ ꯊꯝꯃꯦ ꯑꯗꯨꯒ ꯌꯣꯟ ꯇꯧꯔꯤꯅꯤ ꯑꯗꯣ ꯃꯥꯅ ꯁꯦꯟꯅꯍꯟꯕꯅꯤ ꯃꯥꯅꯕꯨꯗꯤ ꯉꯝꯃꯣꯏ ꯍꯥꯏ ꯊꯕꯛꯇꯣ ꯑꯗꯨꯝ ꯈꯛ ꯐꯖꯅ ꯁꯦꯟꯅꯕꯤꯔꯤ
ꯃꯥꯅꯤ ꯏꯇꯥꯎ ꯑꯗꯅꯤ ꯃꯥꯒꯤꯁꯨ ꯎꯝ
ꯀꯩ ꯈꯔ ꯇꯧꯕ ꯄꯤꯕꯤꯕ
ꯃꯥꯅꯤ ꯃꯥꯅꯤ ꯏꯇꯥꯎ ꯑꯍꯟꯒꯤꯁꯨ ꯃꯥꯏ ꯇꯧꯕꯝ ꯊꯣꯛꯄ ꯍꯥꯏꯗꯤ ꯐꯖꯟ ꯄꯤꯕꯤꯔꯒ ꯍꯥꯏꯗꯤ ꯏꯇꯥꯎ ꯏꯇꯥꯎ ꯑꯗꯨꯗ ꯂꯩꯕꯁꯨ ꯏꯇꯥꯎ ꯍꯥꯏꯗꯤ ꯌꯨꯝꯒꯤ ꯀꯩꯝꯒꯤ ꯌꯦꯡꯗꯁꯨ ꯌꯥꯗꯕꯅꯤꯅꯀꯣ
ꯎꯝ
ꯑꯗꯒꯤ ꯑꯁ ꯍꯧꯖꯤꯛꯀꯥꯟꯁꯤ ꯃꯤ ꯐꯠꯇꯕꯅꯤꯅ ꯏꯇꯥꯎ ꯍꯥꯏꯗꯤ ꯐꯠꯇ ꯈꯟꯗꯕ ꯌꯥꯗꯦꯕ ꯇꯨꯝꯕ ꯀꯩꯇꯧꯕ ꯍꯥꯏꯁꯦ ꯑꯍꯤꯡ ꯇꯨꯝꯕ ꯍꯥꯏꯁꯤ ꯌꯨꯝꯗ ꯑꯈꯣꯏꯒꯤ ꯅꯨꯡꯉꯥꯏꯅ ꯇꯨꯝꯕꯒꯗꯤ ꯃꯥꯟꯅꯗꯕꯅꯤꯅꯀꯣ ꯂꯃꯥꯡ ꯀꯦꯀꯩ ꯇꯨꯝꯕꯅꯤꯅ
ꯎꯝ
ꯖꯥꯠ ꯖꯥꯠꯅꯤ ꯏꯇꯥꯎ ꯑꯗꯨꯅꯤ ꯎꯝ ꯍꯌꯦꯡ ꯏꯇꯥꯎ ꯑꯗꯨ ꯏꯇꯥꯎꯋꯣꯏ ꯉꯥꯁꯨ ꯈꯤꯇꯪ ꯀꯩꯅꯣ ꯇꯧꯋꯦ ꯍꯧꯖꯤꯛꯄꯨ ꯑꯩꯈꯣꯏ ꯄꯤꯛꯏꯕ꯭ꯔꯥ ꯉꯥꯗꯣ ꯀꯃꯥꯏꯅ ꯇꯧꯔꯒꯦ ꯆꯥꯎꯔꯕ꯭ꯔꯥ ꯀꯃꯥꯏ ꯇꯧ
ꯏꯇꯥꯎ ꯋꯥꯇ꯭ꯔꯦ ꯍꯟꯗꯛ ꯆꯥꯀꯧꯕꯗ ꯁꯤꯠꯂꯗꯣꯏꯅꯤ
ꯑꯣ ꯐꯔꯦ ꯏꯇꯥꯎ ꯑꯗꯨꯗꯤ ꯍꯌꯦꯡ ꯏꯇꯥꯎ ꯆꯥꯛ ꯑꯃ ꯀꯩꯅꯣ ꯁꯤꯟꯕꯩ ꯅꯨꯃꯤꯠꯇꯨꯗꯩ ꯏꯗꯥꯥꯎ ꯉꯥ ꯑꯃ ꯀꯅꯣ ꯇꯧꯔꯁꯤ ꯀꯩꯅꯣ ꯐꯖꯅ ꯆꯥꯎꯔꯒ
ꯌꯥꯏꯌꯦ ꯉꯥ ꯐꯥꯝ ꯆꯠꯄ ꯅꯨꯃꯤꯠꯇꯨ ꯏꯇꯥꯎ ꯀꯧꯔꯛꯀꯦ ꯑꯗꯨꯒ ꯆꯠꯃꯤꯟꯅꯔ ꯆꯠꯃꯤꯟꯅꯁꯤ ꯌꯥꯏꯗꯅ ꯏꯇꯥꯎ
ꯌꯥꯏ ꯌꯥꯏ ꯏꯇꯥꯎ ꯑꯗꯨꯒ ꯏꯇꯥꯎ ꯍꯌꯦꯡ ꯑꯩꯅ ꯑꯥꯗ ꯆꯪꯈ꯭ꯔꯒ ꯏꯇꯥꯎ ꯍꯌꯦꯡ ꯑꯃꯨꯛ ꯍꯥꯏꯗꯤ ꯀꯩꯅꯣ ꯇꯧꯕꯒꯤ ꯁꯨꯇꯤꯒꯨꯝꯕ ꯀꯩꯒꯨꯝꯕ ꯊꯣꯛꯂꯛꯀ ꯏꯇꯥꯎꯁꯨ ꯂꯝ ꯀꯩ ꯆꯠꯅꯤꯡ ꯆꯠꯅꯤꯡꯉꯝꯒꯅꯤ ꯅꯠꯇ꯭ꯔꯥ
ꯎꯝ ꯍꯣꯏ
ꯀꯣꯏ ꯑꯗꯨꯅꯨꯡꯥꯏ ꯏꯇꯥꯎꯍꯩ ꯅꯣꯡꯃ ꯏꯇꯥꯎꯍꯩ ꯑꯥꯗ ꯊꯕꯛ ꯐꯖꯅ ꯂꯩꯌꯦ ꯀꯔꯤ ꯍꯥꯏꯗꯤ ꯐꯖꯅ ꯊꯕꯛ ꯀꯩ ꯄꯨꯔꯒ ꯂꯩꯔꯦ ꯍꯥꯏ ꯀꯥꯟꯗꯣ ꯑꯗꯨꯀꯥꯟꯗ ꯀꯣꯏꯔꯨꯁꯤ ꯏꯇꯥꯎ
ꯎꯝ ꯌꯥꯏꯌꯦ ꯌꯥꯏꯌꯦ
ꯎꯝ
ꯍꯌꯦꯡ ꯏꯇꯥꯎ ꯍꯣꯏ ꯂꯣꯝꯗꯁꯨ ꯂꯥꯛꯑꯒ ꯅꯣꯡꯐꯥꯗꯣꯛ ꯀꯣꯏꯊꯣꯛꯄꯩ ꯌꯥꯏ ꯀꯩꯅꯣ ꯑꯩꯈꯣꯏꯁꯨ ꯁꯤꯗ ꯄꯩꯁꯥ ꯑꯗꯨꯝ ꯇꯥꯔꯒ ꯂꯩꯕꯗꯣ ꯅꯠꯇꯦ ꯅꯣꯡꯐꯥꯗꯣꯛ ꯈꯔꯁꯨ ꯃꯌꯥꯝ ꯆꯠꯅꯕꯤ ꯀꯩꯁꯤ ꯑꯗꯨꯝ ꯈꯪꯗꯣꯛꯄ ꯃꯊꯧ ꯇꯥꯏꯕꯇꯣ ꯑꯩꯅ ꯍꯥꯏꯗꯤ ꯑꯃꯕꯨ ꯑꯃ ꯑꯣꯏꯔꯦꯔꯥ
ꯗꯒꯤ ꯑꯩꯈꯣꯏ ꯂꯩꯕꯥꯛꯀꯤ ꯆꯠꯅꯕꯤꯁꯤꯁꯨ ꯑꯩꯈꯣꯏꯅ ꯉꯛ ꯇ ꯌꯥꯗꯕꯅꯤꯅ
ꯎꯝ
ꯈꯪꯗꯦ ꯏꯇꯥꯎ ꯍꯧꯖꯤꯛ ꯀꯥꯟꯁꯤ ꯑꯁ ꯆꯤꯟꯖꯥꯛꯁꯨ ꯇꯥꯡꯈꯠꯂꯦ ꯅꯠꯇ꯭ꯔꯥ ꯆꯤꯟꯖꯥꯒꯇꯒꯤ ꯑꯁ ꯊꯥꯎ ꯊꯨꯝ ꯒꯥꯔꯤ ꯊꯥꯎ ꯃꯃꯜ ꯑꯃ ꯃꯔꯣꯂ ꯑꯃ ꯇꯥꯡꯈꯠꯂꯤꯕ ꯅꯠꯇ꯭ꯔꯥ
ꯃꯥꯅꯦ ꯃꯥꯅꯦ ꯏꯔꯟ ꯇꯔꯗꯤ ꯈ ꯇꯥ ꯍꯣꯏ ꯂꯣꯏꯅ ꯍꯤꯡ ꯌꯥꯕ ꯍꯥꯏ
ꯆꯤꯟꯖꯥꯛꯁꯤꯁꯨꯦ ꯍꯧꯖꯤꯛ ꯑꯁ ꯇꯥꯡꯉꯦ ꯅꯠꯇ꯭ꯔꯒ ꯉꯥꯗꯒꯤ ꯑꯗꯒꯤ ꯊꯥꯎ ꯊꯨꯝ ꯑꯥꯂꯨ ꯅꯨꯡ ꯀꯩꯀ ꯍꯧꯖꯤꯛ ꯍꯥꯏꯕꯗꯤ ꯃꯄꯥꯟ ꯂꯝꯗꯒꯤ ꯑꯩꯈꯣꯏꯒꯤ ꯒꯥꯔꯤ ꯀꯩꯀꯩꯁꯤ ꯑꯩꯈꯣꯏꯒꯤ ꯂꯥꯛꯇ꯭ꯔꯕꯅꯤꯅ ꯍꯥꯏ ꯍꯥꯏꯇꯥꯔꯦ ꯑꯗꯨꯃꯥꯏꯅ ꯇꯧꯕꯅꯤꯅ ꯊꯥꯎ ꯀꯩꯀꯩꯗꯒꯤ ꯏꯟꯁꯥꯡ ꯅꯥꯄꯤ ꯀꯩꯀꯩꯁꯤ ꯄꯨꯁꯤꯜꯂꯛꯇꯕꯅꯤꯅ ꯐꯖꯅ ꯇꯥꯡꯈꯜꯂꯛꯑꯦꯕ ꯍꯧꯖꯤꯛꯁꯦ
ꯃꯅꯦ ꯇꯥꯡꯈꯠꯂꯛ ꯇꯣꯏꯅꯤ ꯁꯨꯝ ꯇꯞ ꯇꯞꯅ
ꯑꯗꯨꯒꯤ ꯑꯥꯗꯨꯒꯤ ꯌꯦꯔꯨꯝꯁꯨ ꯍꯧꯖꯤꯛ ꯐꯟ ꯇꯥꯡꯈꯠꯂꯦꯀꯣ ꯍꯥꯟꯅꯗꯤ ꯌꯦꯔꯨꯝ ꯖꯤ ꯀꯥꯜꯂꯦꯟ ꯅꯤꯅ ꯍꯨꯏꯛ ꯀꯥꯜꯂꯦꯟ ꯃꯇꯝꯅꯤ ꯈꯔ ꯅꯍꯥꯟ ꯈꯔ ꯍꯣꯡꯗ꯭ꯔꯝꯃꯤꯗꯅ ꯍꯣꯏꯗꯤ ꯌꯦꯔꯨꯝꯁꯦ ꯊꯨꯅꯥ ꯑꯃꯨꯛ ꯇꯥꯡꯈꯠꯂꯛꯑꯦꯕ ꯇꯧꯔꯤ ꯁꯦ
ꯇꯥꯡꯉꯦ ꯍꯨꯖꯤꯛꯀꯥꯟꯖꯤꯖꯨ ꯂꯨꯄꯥ ꯇꯔꯥ ꯆꯤꯡꯉꯝꯅꯤ ꯀꯩꯅꯣ꯫
ꯃꯥꯅꯦ ꯑꯗꯨꯅꯦ ꯍꯥꯢꯁꯦ꯫ ꯍꯥꯟꯅꯗꯩ ꯄ꯭ꯂꯦꯠꯇ ꯆꯅꯤꯗ ꯄꯤꯔꯛ ꯃꯤꯅꯦꯍꯣꯢꯇꯤ ꯌꯦꯡꯉꯣ ꯑꯁ꯫ ꯍꯥꯢ ꯀꯥꯟꯅꯗꯦ꯫
ꯆꯥꯕ ꯐꯖ ꯉꯝꯃꯛꯇ꯭ꯔꯦ ꯍꯦꯕ꯫
ꯃꯥꯅꯦ ꯑꯗꯨꯅꯤ, ꯂꯩꯇꯕ ꯆꯥꯗ ꯆꯥꯅꯤꯡꯉꯒ ꯑꯈꯣꯏꯒꯤ ꯂꯩꯇꯕ ꯃꯤꯗꯗꯤꯀꯣ ꯌꯥꯝꯅ ꯑꯋꯥꯕꯁꯦ ꯆꯦꯡ ꯌꯥꯝ ꯄꯤꯔꯦꯕ ꯑꯈꯣꯏꯒꯤ ꯇꯧꯔꯤꯁꯦ꯫ ꯂꯩꯕꯥꯛꯁꯤ ꯑꯗꯒꯤ ꯅꯣꯡꯃ ꯅꯣꯡꯃꯒꯤ ꯑ ꯑꯈꯣꯏ ꯁꯥꯕ ꯁꯨꯝ ꯍꯦꯟꯒꯠꯂꯛꯄꯅꯤꯅ ꯍꯧꯖꯤꯛ ꯇꯧꯔꯤꯁꯦ ꯑꯁ꯫ ꯑꯇꯩ ꯂꯝꯗꯗꯤ ꯍꯧꯖꯤꯛ ꯁꯤꯕ ꯅꯥꯕ ꯎꯝ ꯃꯥꯅꯤ꯫ ꯁꯤꯕ ꯅꯥꯕ ꯃꯌꯥꯝ ꯌꯥꯎꯅꯔꯦꯕꯀꯣ꯫
ꯎꯝ꯫
ꯁꯥꯕꯖꯦ ꯍꯦꯟꯒꯠꯂꯛꯑꯃꯤꯅ ꯑꯈꯣꯏꯒꯤ ꯑꯏꯪ ꯑꯁꯥꯒꯤ ꯇꯦꯝꯄꯔꯦꯆꯔꯁꯦ
ꯋꯥꯈꯜꯁꯤ ꯈꯟꯅꯗꯕꯩ ꯆꯤꯡ ꯃꯥꯡ ꯀꯨꯇꯨꯞꯄꯜ ꯅꯥꯔꯛ ꯃꯣꯡꯁꯣꯡ ꯀꯣꯛ ꯊꯣꯛꯄ ꯁꯨꯝꯕ ꯃꯌꯥꯝꯁꯤꯅ ꯁꯥꯕꯁꯤ ꯍꯦꯟ ꯒꯠ ꯂꯛ ꯏꯅꯤ ꯃꯔꯨꯞ
ꯃꯥꯅꯤ ꯑꯗꯨꯅ ꯆꯨꯝꯃꯤ ꯑꯗꯨꯅ ꯒ꯭ꯌꯥꯟ ꯇꯥꯗꯕ ꯌꯥꯝ ꯂꯩꯔꯝꯅꯤꯅ ꯂꯩꯕꯥꯛꯁꯤ ꯋꯥꯅꯤ ꯍꯥꯏ ꯇꯥꯔꯦ ꯃꯇꯝ ꯈꯔꯗꯤ
ꯎꯝ ꯃꯅꯦ ꯃꯔꯨ ꯃꯔꯨꯞ ꯑꯗꯨꯒꯥ ꯑꯩꯈꯣꯏ ꯈꯔ ꯒ꯭ꯌꯥꯟ ꯇꯥꯔꯀꯣ ꯑꯩꯈꯣꯏꯅ ꯐꯖ ꯐꯖꯅ ꯁꯤꯟꯕ ꯑꯁꯤ ꯅꯠꯇꯦ ꯎꯄꯥꯏ ꯂꯩꯇꯦ
ꯃꯥꯅꯦ ꯑꯗꯨ ꯑꯗꯨ ꯇꯥꯥꯏꯔꯦ ꯃꯔꯨꯞ
ꯎꯝ
ꯍꯣꯏ ꯃꯔꯨꯞ ꯋꯥꯔꯤꯁꯨ ꯅꯨꯡꯉꯥꯏꯔꯤ ꯑꯗꯨ ꯃꯔꯨꯞ ꯍꯌꯦꯡ ꯍꯟꯗꯛꯀꯤ ꯅꯣꯡꯃꯥꯏꯖꯤꯡ ꯅꯨꯃꯤꯠꯇꯨ ꯀꯥꯎꯕ ꯌꯥꯗꯦ ꯀ‌ꯣ ꯍꯌꯦꯡ ꯎꯝ ꯑꯗꯨ ꯐꯖꯥꯅ ꯄꯨꯜꯂꯁꯦ ꯁꯤ ꯃꯔꯨꯞ ꯑꯩ ꯑꯗꯨꯝ ꯉꯟꯅ ꯑꯗꯨꯝ ꯍꯥꯏꯖꯔꯛꯑꯒꯦ ꯃꯔꯣꯟꯗꯨꯣ ꯃꯔꯨꯞ ꯎꯝ ꯍ ꯃꯔ ꯊꯝꯖꯔ ꯊꯖꯔꯦ ꯉ
ꯑꯣ ꯐꯔꯦ ꯐꯔꯦ ꯍꯅ ꯃꯅꯦ